ꯆꯥꯛ ꯆꯥꯔꯕꯣ
ꯆꯥꯛ ꯆꯥꯔꯦ ꯑꯥ ꯁꯣꯝꯗꯤ ꯆꯥꯛ ꯆꯥꯔꯕꯣ
ꯑꯧ ꯆꯥꯔꯦ ꯀꯩ ꯏꯟꯖꯥꯡ ꯆꯥꯔꯕ
ꯍꯋꯥꯏ ꯊꯣꯡꯕ ꯑꯣꯏꯅ ꯆꯥꯔꯦ ꯉꯁꯤꯗꯤ
ꯑꯁ ꯀꯩꯅꯣ ꯉꯁꯤ ꯅꯨꯃꯤꯠꯁꯦ ꯍꯋꯥꯏ ꯅꯨꯃꯤꯠ ꯑꯣꯏꯖꯔꯥ
ꯅꯣꯡ ꯗꯦꯜꯂꯤꯗꯗꯤ ꯅꯣꯡ ꯀꯩꯀꯥ ꯀꯥꯟꯅ ꯆꯨꯕꯅꯤꯅ ꯍꯋꯥꯏ ꯊꯣꯡꯕ ꯆꯥꯕ ꯍꯥꯎꯏ
ꯑꯣ ꯑꯩꯅꯦ ꯀꯔꯤ ꯇꯧꯔꯤꯕ꯭ꯔꯣ
ꯁꯨꯝ ꯍꯤꯞꯄꯤ ꯂꯩꯔꯤ
ꯑꯣ ꯆꯥꯛ ꯇꯣꯛꯑꯕꯅꯤꯅ ꯍꯤꯞꯄꯤꯌꯦ
ꯑꯥ ꯊꯕꯛꯁꯨ ꯍꯌꯦꯡ ꯑꯌꯨꯛ ꯉꯟꯇꯥ ꯂꯩꯕꯅꯤꯅ ꯑꯗꯨꯒꯤ
ꯑꯣ
ꯄꯣꯊꯔꯒꯦ ꯉꯥꯛꯇ
ꯕꯣꯜꯗꯤ ꯌꯦꯡꯉꯔꯣꯏ
ꯕꯣꯜ ꯉꯁꯤ ꯌꯦꯡꯉꯔꯣꯏ ꯉꯔꯥꯡ ꯌꯦꯡꯉꯦ
ꯑꯣ ꯉꯔꯥꯡꯒꯤꯗꯤ ꯉꯜꯂꯝꯅꯤꯅꯦ
ꯑꯥ ꯉꯔꯥꯡ ꯌꯦꯡꯕ ꯅꯨꯡꯉꯥꯏ ꯔꯣꯅꯥꯜꯗꯣ ꯐꯖꯅ ꯁꯥꯟꯅꯈꯤꯕꯅꯤꯅ
ꯔꯣꯅꯥꯜꯗꯣ ꯐꯦꯟꯂꯣ
ꯔꯣꯅꯥꯜꯗꯣ ꯐꯦꯟꯕꯨꯗꯤ ꯅꯦꯠꯇꯦ ꯕ꯭ꯔꯥꯖꯤꯜ ꯐꯦꯟꯅꯤ ꯗ
ꯎꯝ
ꯔꯣꯅꯥꯜꯗꯣ ꯃꯦꯁꯤꯒꯤ ꯅꯦꯃꯔ ꯃꯣꯏ ꯑꯍꯨꯝꯒꯤ ꯂꯥꯁ ꯐꯥꯏꯠ ꯋꯥꯔꯜ ꯀꯞ ꯑꯣꯏꯕꯒꯤ ꯑꯗꯨꯝ ꯌꯦꯡꯕ ꯅꯨꯡꯉꯥꯏ ꯍꯟꯗꯛꯇꯤ
ꯀꯅꯥ ꯀꯅꯥ ꯂꯩꯒꯦ
ꯆꯗ ꯂꯩ
ꯑ ꯁꯕꯅꯗ
ꯍꯥꯥ
ꯁꯥꯒ
ꯀꯍꯟꯣꯇꯥꯗꯦꯕꯣ
ꯅꯨꯡꯁꯥ ꯁꯥꯕ꯭ꯔꯣ ꯍꯥꯏꯕ
ꯅꯨꯡꯊꯥ ꯁꯥꯗꯦ ꯆꯤꯟ ꯅꯨꯡꯗꯥꯡꯅꯤꯅ
ꯑꯗꯨꯠꯇꯗ ꯁꯨꯝ ꯗꯤ ꯇꯥꯏꯝ ꯑꯣꯏꯔꯁꯨ
ꯗꯦ ꯇꯥꯏꯝꯗ ꯍꯧꯖꯤꯛ ꯍꯣꯏ ꯍꯧꯖꯤꯛ ꯃꯇꯝꯕꯨꯗꯤ ꯁꯥꯏ ꯑꯗꯣ ꯍꯟꯗꯛ ꯃꯔꯛꯇꯤ ꯅꯣꯡ ꯑꯗꯨꯝ ꯆꯨ ꯂꯩꯕꯅꯤꯅ ꯅꯣꯡ ꯆꯨꯔꯁꯨ ꯑꯩ ꯂꯩꯐꯝꯗꯨꯗꯤ ꯁꯥꯏꯌꯦꯕ ꯑꯗꯨꯝ ꯣꯡ ꯅꯣꯡ ꯇꯪ ꯆꯨꯔꯗꯤ ꯃꯤꯅꯤꯠ ꯃꯉꯥꯃꯨꯛ ꯅꯣꯡꯃꯨ ꯆꯨꯔꯗꯤ ꯂꯝꯕꯤ ꯏꯁꯤꯡ ꯂꯣꯏ ꯊꯨꯝꯃꯦ ꯑꯗꯨꯣ
ꯑꯁ ꯌꯥꯝ ꯂꯨꯕ ꯀꯟꯗꯤꯁꯟꯅꯤꯅꯦ
ꯑꯗꯨꯝ ꯑꯗꯨꯝ ꯆꯣꯜꯂꯦ ꯈꯤꯇꯪ ꯃꯤꯅꯤꯠ ꯃꯉꯥ ꯈꯛꯇ ꯀꯩꯅꯣ ꯇꯧꯔꯁꯨ ꯏꯁꯤꯡ ꯅꯣꯡ ꯆꯨꯔꯁꯨ ꯏꯁꯤꯡ ꯑꯗꯨꯝ ꯊꯨꯡ ꯃꯦ ꯑꯗꯨ ꯅꯝꯗꯤ
ꯑꯣꯝ ꯂꯩꯕꯗꯤ ꯅꯨꯡꯉꯥꯏꯔꯝꯅꯤꯅꯦꯗꯣ
ꯂꯩꯕꯕꯨꯗꯤ ꯅꯨꯡꯉꯥꯏ ꯍꯥꯏꯗꯤ ꯂꯣꯏ ꯇꯥꯅꯤꯡꯕ ꯈꯣꯠꯅꯤꯡꯕ ꯂꯣꯏ ꯐꯪꯕꯅꯤꯅ ꯑꯗꯨꯝ ꯌꯨꯝꯗ ꯂꯩꯕ ꯁꯤꯗ ꯌꯨꯝꯒꯤ ꯆꯥꯡ ꯈꯤꯗꯪ ꯀꯩꯀꯥꯁꯨ ꯁꯤꯗ ꯂꯧ ꯌꯣꯟꯕꯅꯤꯅ
ꯑꯣ ꯐꯩꯅꯦ ꯑꯗꯨꯅ
ꯎꯝ
ꯇꯥꯡꯉꯕꯗꯤ ꯇꯥꯡꯉꯝꯅꯤꯉ
ꯇꯥꯡꯕꯩꯗꯤ ꯇꯥꯡꯉꯦ ꯑꯗꯨꯝ
ꯅꯍꯥꯡꯁꯨ ꯆꯥꯕ ꯐꯪꯉꯗꯤ ꯌꯥꯔꯦ ꯀꯩꯅꯣ
ꯍꯣꯏ ꯑꯗꯨ ꯑꯣꯏꯔꯗꯤ ꯑꯗꯨꯝ ꯇꯥꯅꯁꯨ ꯑꯗꯨꯝ ꯃꯛ ꯃꯛꯇ ꯑꯗꯨꯝ ꯅꯨꯡꯇꯤꯒꯤ ꯇꯥꯕ ꯄꯣꯠ ꯅꯠꯇꯕꯅꯤꯅ ꯌꯨꯝꯗ ꯂꯩꯔꯀꯥꯟꯗꯗꯤ ꯍꯥꯏꯗꯤ ꯌꯨꯝꯗ ꯐꯪꯕ ꯄꯣꯠ ꯃꯌꯥꯝꯗꯣ ꯌꯨꯝꯗ ꯊꯣꯡꯉꯗ ꯆꯥꯅꯤꯡꯗꯦꯕ ꯆ ꯃꯄꯥꯟ ꯂꯝꯗ ꯂꯩꯔ ꯀꯥꯟꯗꯒꯗꯤ ꯏꯆꯝ ꯆꯝꯕ ꯆꯝꯊꯣꯡꯒꯨꯝꯕ ꯑꯣꯏꯔꯁꯨ ꯍꯥꯎꯋꯦꯕ ꯃꯔꯛ ꯃꯔ
ꯎꯝ ꯑꯗꯨꯟꯅ ꯎꯝ
ꯁꯣꯝꯗꯤ ꯀꯦ ꯏꯗꯪ ꯆꯥꯔꯒꯦ
ꯑꯩꯈꯣꯏꯁꯨ ꯍꯋꯥꯏꯗꯨꯝꯖ ꯍꯥꯏꯖꯁ
ꯑꯣ ꯍꯋꯥꯏ ꯍꯋꯥꯏ ꯅꯨꯃꯤꯠ ꯇꯥꯔꯦꯅꯦꯗꯤ
ꯎꯝ ꯑꯗꯨꯅꯦ ꯍꯈꯣꯏ ꯅꯨꯃꯤ ꯇꯔꯦ
ꯁꯣꯝꯗꯤ ꯀꯔꯤ ꯀꯔꯝꯕ ꯇꯤꯝ ꯁꯞꯄꯣꯔꯠ ꯇꯧꯒꯦ ꯕꯣꯜ ꯌꯦꯡꯕ
ꯑꯁ ꯀꯥꯏꯅ ꯀꯣꯏꯣ ꯌꯦꯗꯗꯥꯥ
ꯌꯦꯡꯗꯦ
ꯎꯝ ꯕꯤꯠꯀ ꯂꯩꯇꯦ꯫
ꯇ ꯏꯟꯇ꯭ꯔꯦꯁ ꯌꯥꯎꯗꯕ ꯎꯝ
ꯍꯗꯛꯀꯤꯁꯤꯟ ꯕꯦꯇ ꯌꯥꯝ ꯑꯃꯅꯩ ꯍꯖꯔ ꯑꯗꯨꯅ ꯄꯥꯥꯁ ꯌꯦꯡꯒꯗ ꯌꯦꯡꯅꯤꯡꯉꯀꯥꯟꯗ ꯈꯔ ꯈꯔ ꯌꯦꯡꯕ ꯑꯗꯨ ꯈꯛꯇꯪ ꯉꯥꯏꯔ ꯑꯗꯨꯅꯠꯇꯩꯅ
ꯁꯣꯝꯗꯤ ꯍꯧꯖꯤꯛ ꯀꯩ ꯊꯕꯛ ꯇꯧꯔꯤꯒꯦ ꯊꯕꯛ ꯇꯧꯕ꯭ꯔꯥ ꯅꯠꯇ꯭ꯔꯖꯅ ꯁꯥꯠꯇ꯭ꯔꯕꯥ ꯀꯃꯥꯏꯅ
ꯑ ꯁꯨꯝ ꯌꯨꯝꯗ ꯑꯗꯨꯝ ꯂꯩꯔ ꯂꯩꯗ
ꯑꯣ
ꯀꯩ ꯃꯗꯦ ꯇ ꯎꯗ
ꯑꯗꯨꯅ ꯈꯋꯥꯏ ꯅꯨꯡꯉꯥꯏꯔꯦꯅ ꯍꯧꯖꯤꯛ ꯃꯇꯝꯁꯤ ꯊꯕꯛ ꯇꯧꯔꯒ ꯁꯨꯝ ꯃꯊꯥ ꯁꯥꯕꯤ
ꯑꯗꯨ ꯑꯗꯨꯅꯦ
ꯍꯛꯆꯥꯡꯁꯨ ꯋꯥꯕ ꯌꯨꯝꯗ ꯅꯨꯡꯉꯥꯏꯅ ꯂꯩꯕꯗꯨꯅ ꯍꯦꯟꯅ ꯀꯥꯟꯅ
ꯎꯝ ꯈꯪꯗꯦ ꯍꯟꯗꯛꯇꯤ ꯏꯁ ꯏꯔꯥꯡꯒ ꯀꯟꯁꯤ
ꯑꯥ
ꯉꯃꯤ ꯆ ꯍꯦꯟꯗꯅ
ꯑꯩ ꯌꯨꯝ ꯊꯣꯛꯂꯛꯇꯕ ꯆꯍꯤ ꯑꯅꯤ ꯁꯨꯃꯥꯏ ꯐꯥꯔꯦ ꯍꯟꯗꯛ ꯗꯤꯁꯦꯝꯕꯔ ꯑꯋꯥꯏꯗꯕꯨꯗꯤ ꯊꯣꯛꯂꯛꯀꯅꯤ ꯑꯗꯣ ꯈꯪꯗꯦ
ꯎꯝ ꯍꯥꯟꯅ ꯑꯗꯨꯃꯥꯏꯅꯁꯨ ꯅꯨꯡꯉꯥꯏꯇꯕꯅꯤꯅ ꯍꯥꯏꯗꯤ ꯌꯨꯝ ꯊꯣꯛꯂꯛꯑꯁꯨ ꯇꯝꯅꯤꯡꯉꯥꯏ ꯂꯩꯇꯦꯕ
ꯎꯝ
ꯍ ꯅꯗꯤ ꯀꯔꯤꯝ ꯇꯧꯗ꯭ꯔꯤꯉꯩꯗ ꯏꯔꯥꯡ ꯊꯣꯛꯇ꯭ꯔꯤꯉꯩꯗꯗꯤ ꯅꯨꯡꯗꯥꯡꯗ ꯑꯗꯨꯝ ꯏꯃꯥꯟꯅꯕ ꯀꯩꯀꯥ ꯄꯨꯟꯗꯨꯅ ꯈꯣꯅ ꯊꯣꯛꯇꯨꯅ ꯀꯣꯏꯗꯨꯅ ꯑꯗꯨꯝ ꯇꯕ ꯃꯇꯝꯗ ꯌꯥꯎꯕꯅ ꯍꯧꯖꯤꯛꯇꯤ ꯆꯠꯄꯁꯨ ꯌꯥꯏꯗ꯭ꯔꯦ ꯀꯣꯏꯕꯁꯨ ꯌꯥꯏꯗ꯭ꯔꯦ
ꯐꯔꯛꯑ ꯇꯥꯔꯦꯅꯦ ꯌꯥꯝꯅ ꯑꯔꯨꯕ ꯑꯣꯏꯇꯥꯥꯔꯦ ꯑꯁꯣꯏ ꯑꯅꯥꯝꯅ ꯊꯣꯛꯑꯣ ꯑꯗꯨꯗꯤ ꯔꯤꯛꯁ ꯄꯨꯕ ꯉꯝꯃꯣꯏ ꯀꯩ ꯀ
ꯄꯨꯕ ꯉꯝꯗꯦ ꯍꯣꯏ ꯑꯩꯗꯤ ꯑꯉꯥꯡ ꯑꯣꯏꯔꯤꯉꯩ ꯑꯗꯒꯤ ꯌꯨꯝꯗ ꯂꯩꯔꯛꯇꯦꯕ
ꯑꯦ
ꯄꯣꯛꯄꯗ ꯀꯩꯅꯣꯗ ꯃꯤꯔꯝꯗ ꯂꯩꯔꯛꯑꯦ ꯑꯗꯩꯗꯤ ꯋꯥꯗꯗ ꯐꯂ ꯏꯁꯇꯝ ꯑꯗꯩꯗꯤ ꯑꯃꯨꯛꯀ ꯗꯔꯤꯖꯤꯗ ꯊꯕꯛ ꯇꯧꯈ꯭ꯔꯦ
ꯍꯥ
ꯑꯩꯩꯔ ꯑꯗꯨ
ꯌꯨꯝꯗ ꯃꯔꯛ ꯃꯔꯛꯇ ꯊꯣꯛꯂꯛ ꯍꯥꯟꯅ ꯍꯥꯟꯅꯗꯤ ꯌꯨꯝ ꯊꯣꯛꯂꯛꯑꯀꯥꯟꯗ ꯑꯗꯨꯝ ꯏꯃꯟꯅꯕꯁꯤꯡꯅ ꯑꯗꯨꯝ ꯅꯨꯡꯗꯥꯡ ꯒ ꯀꯣꯏꯕ ꯆꯠꯇꯨꯅ ꯆꯤꯡ ꯀꯥꯗꯅ ꯈꯣꯠꯇꯨꯅ ꯇꯧꯔꯝꯕꯅꯦ
ꯎꯝ ꯑꯁꯖꯤ ꯀꯗꯤ ꯆꯤꯡꯀꯗ ꯀ
ꯑꯗꯨ ꯑꯗꯨꯅꯦ
ꯀꯩꯀꯩ ꯑꯣꯏꯁꯥꯅ ꯈꯪꯗ꯭ꯔꯦ ꯌꯥꯝ ꯂꯨꯈ꯭ꯔꯦ
ꯑꯗꯨ ꯑꯗꯨ ꯅ ꯍꯧꯖꯤꯀꯤꯕ ꯌꯥꯅꯤ ꯍꯧꯖꯤ ꯀ ꯃ ꯃꯇꯝꯝꯗ ꯑꯗꯨꯅꯦ ꯊꯣꯛꯇꯅꯕ ꯑꯗꯣ ꯍꯥꯏꯗꯤ ꯑꯩ ꯌꯨꯝꯗ ꯊꯣꯛꯂꯛꯑꯗꯤ ꯌꯨꯝꯗ ꯑꯗꯨꯝ ꯂꯩꯕꯗꯣ ꯕꯤꯕꯨꯂꯥꯁꯨ
ꯎꯝ
ꯅꯪ ꯊꯣꯛꯄ ꯈꯣꯠꯄ ꯑꯗꯨꯒ ꯍꯧꯖꯤꯛꯤ ꯏ ꯃꯅꯕ ꯀꯩꯀꯥꯁꯨ ꯊꯕꯛ ꯀꯩꯀꯥ ꯂꯣꯏ ꯇꯧꯅꯔꯤꯅ ꯅꯨꯡꯊꯤꯤꯟ ꯑꯌꯨꯛ ꯆꯤꯡꯒꯨꯝꯕꯗ ꯊꯕꯛ ꯂꯣꯏ ꯆꯠꯅꯕꯅꯤꯅ ꯄꯨꯟꯕ ꯃꯇꯝꯗꯣ ꯁꯪꯗ꯭ꯔꯦ ꯅꯨꯡꯗꯥꯡꯗ ꯍꯥꯏꯔꯦ ꯊꯣꯛꯄ ꯌꯥꯗ꯭ꯔꯦ
ꯎꯝ ꯑꯗꯅ
ꯑꯩ ꯊꯕꯛ ꯍꯜꯂꯛꯄ ꯀꯨꯏ ꯎꯝ ꯑꯩꯁꯨ ꯊꯗꯛ ꯊꯕꯛ ꯍꯜꯂꯛꯄ ꯀꯨꯏꯗ꯭ꯔꯤꯑꯕ
ꯎꯝ ꯆꯥꯛꯇꯦ ꯃꯊꯅ ꯊꯣꯡꯕ꯭ꯔꯣ
ꯐꯩꯌꯦ ꯋꯥꯔꯀꯥꯟꯗ ꯏꯁꯊꯥꯗ ꯊꯣꯡꯑꯉꯒ ꯆꯥꯕꯗ ꯇꯜꯂꯝꯒꯅꯤꯅꯤ
ꯆꯥꯛ ꯆꯥꯗꯕꯒ ꯅꯨꯃꯤꯠ ꯅꯨꯡꯗꯥꯡ ꯀꯌꯥꯅꯣ ꯂꯤꯜꯂꯤꯁꯦ ꯆꯒ ꯆꯥꯟꯗ ꯃꯅꯤꯅ ꯍꯥꯜꯂ ꯄꯨꯅꯤ ꯌꯥꯝ ꯋꯥꯔꯗꯤ ꯂꯝꯕꯤꯗꯒꯤ ꯑꯗꯨꯝ ꯑꯗꯨ ꯂꯝꯕꯤꯗꯒꯤ ꯑꯗꯨꯝ ꯆꯥꯅꯕ ꯀꯩꯀꯥ ꯀꯩꯀꯩ ꯌꯣꯟꯕꯗ ꯑꯗꯨꯝ ꯂꯝꯕꯤꯗ ꯆꯥꯒ ꯉꯁꯤꯗꯤ ꯅꯣꯡꯒ ꯆꯨꯕꯒ ꯍꯧꯖꯤꯛ ꯌꯨꯝꯗꯗꯤ ꯅꯣꯡ ꯆꯨꯗ꯭ꯔꯣ ꯀꯃꯥꯏꯅ ꯇꯧꯒꯦ
ꯁꯨ ꯈꯥꯡꯅꯤꯅ ꯍꯅꯁꯤ ꯉꯥꯔꯥꯡ ꯌꯥꯝ ꯆꯣꯡꯗꯅꯤ ꯌꯥꯗꯁ
ꯎꯝ ꯁꯥꯕ꯭ꯔꯦ ꯍꯧꯖꯤꯛꯇꯦ
ꯍꯧꯖꯤꯛ ꯏꯇꯥꯥꯗ ꯃꯪꯔꯦ ꯃꯪꯔꯦ ꯇꯧꯔꯤ
ꯎꯝ
ꯌꯨꯝꯗ ꯁꯥꯕ ꯑꯗꯨ ꯍꯥꯏꯗꯣ ꯑꯩ ꯂꯩꯔ ꯂꯥꯛꯑꯒꯦꯔ ꯁꯥꯕꯒ ꯃꯥꯟꯅꯗꯦꯗ
ꯑ
ꯁꯤꯗꯗꯤ ꯑ ꯅꯨꯡꯊꯤꯜꯂꯒꯗꯤ ꯀꯅꯥꯝ ꯃꯄꯥꯟ ꯊꯣꯛꯅ
ꯑꯣ ꯁꯥꯕꯗ ꯂꯨꯔꯕꯅꯤꯅ
ꯋꯥꯟ ꯊꯥꯔꯇꯒ ꯇꯧꯅꯦ ꯍꯟꯕ ꯁꯥꯔꯁꯨ ꯑꯗꯨꯝ ꯗꯥꯏꯔꯦꯛ ꯁꯤ ꯅꯨꯡꯁꯥꯁꯤꯁꯦ ꯌꯣꯡꯆꯥꯛꯅꯕꯗꯤ ꯂꯥꯏ ꯌꯣꯡꯆꯥꯛꯁꯨ ꯌꯝꯆꯥꯛꯅꯔꯦ ꯑꯗꯨꯒ ꯅꯨꯡꯁꯥ ꯗꯥꯏꯔꯦꯛ ꯀꯣꯛꯇ ꯄꯨꯕꯗ ꯋꯥꯏꯑꯕ ꯃꯌꯥꯒꯤꯅꯤ ꯀꯃꯥꯏꯅꯅꯣ ꯈꯪꯗꯦ ꯅꯨꯡꯁꯥ ꯌꯥꯝ ꯁꯥꯔꯀꯥꯟꯗ ꯌꯨꯝ ꯁꯥꯕ ꯃꯤ ꯃꯣꯏ ꯅꯣꯔꯃꯦꯜ ꯋꯥꯔꯀꯔꯒꯨꯝꯕ ꯃꯣꯏꯗꯤ ꯀꯃꯥꯏ ꯍꯤꯡꯉꯤꯅꯣ ꯈꯪꯁꯤ
ꯑꯗꯨꯗꯅ ꯃꯣꯏꯅ ꯀꯩꯅꯣ ꯈꯪꯂꯝꯝꯃꯨꯗꯕꯗ
ꯀꯥꯗꯒꯤ ꯃꯈꯥ ꯀꯨꯝꯃꯒ ꯗꯨꯀꯥꯟꯗꯒꯤ ꯄꯣꯠ ꯆꯩ ꯀꯩꯀꯥ ꯂꯩꯒꯗꯕꯗꯨ ꯍꯥꯞꯍꯟꯗꯨꯅ ꯅꯨꯡꯗꯥꯡ ꯋꯥꯏꯔꯝ ꯑꯃꯛ ꯉꯥꯏꯕ ꯀꯩꯅꯣ ꯇꯧꯕꯒ ꯉꯥꯏꯔꯤ ꯉꯥꯏꯔꯒ ꯅꯨꯅꯨꯡꯗꯥꯡ ꯋꯥꯏꯔꯝꯗ ꯑꯣꯏꯅ ꯊꯣꯛꯑ ꯀꯥꯟꯁꯤꯗ ꯑꯩꯈꯣꯏꯅ
ꯎꯝ ꯁꯥꯃꯟꯕꯁꯨ ꯌꯥꯗ
ꯑꯃꯨꯛ ꯁꯥꯏ ꯑꯃꯨꯛ ꯏꯪ ꯑꯃꯨꯛ ꯁꯥꯏ ꯑꯃꯨꯛ ꯁꯨꯃꯥꯏꯅ ꯇꯧ ꯂꯩꯔꯦꯗ
ꯑꯗꯨꯗꯗꯤ ꯅꯥꯕꯗꯗꯤ ꯏꯁ ꯌꯥꯝ ꯅꯨꯡꯉꯥꯏ ꯎ ꯐꯖꯅ ꯅꯥꯔꯦ
ꯈꯪꯗꯔꯤꯁꯤ ꯁ꯭ꯋꯥꯏꯗꯗꯤ ꯌꯨꯝꯗꯔꯗꯤ ꯑꯩꯈꯣꯏ ꯅꯥꯔꯀꯥꯟꯗꯗꯤ ꯗꯥꯛꯇꯔꯁꯤꯡꯅ ꯑꯗꯨꯝ ꯆꯥꯛꯒ ꯊꯨꯆ ꯊꯥꯎ ꯌꯥꯝꯨ ꯊꯨꯝ ꯆꯅꯨ ꯆꯥꯛ ꯆꯥꯎ ꯐꯖꯅ ꯆꯥꯎ ꯑꯗꯨꯃꯥꯏꯅ ꯍꯥꯏ ꯁꯤꯗꯗꯤ ꯈꯤꯇꯪ ꯅꯥꯔꯗꯤ ꯆꯥꯛ ꯆꯥꯕ ꯌꯥꯗꯦ
ꯎꯝ
ꯀꯅ ꯃ ꯇ ꯇꯥꯛ ꯆ ꯌꯥꯗꯦ ꯇꯔꯦ ꯑꯩꯈꯣꯏꯅ ꯑꯃꯨꯛꯀ ꯍꯥꯏꯔꯤꯁꯤꯅ ꯆꯥꯛ ꯆꯥꯗꯗꯤ ꯀꯩ ꯇꯥꯔꯒ ꯍꯤꯡꯗꯣꯏꯅꯣꯅꯦ ꯍꯥꯏꯗꯤ ꯆꯥꯛꯇꯣ ꯆꯥꯕ ꯐꯠꯇꯦꯅꯦ ꯍꯥꯏꯔꯒ ꯑꯉꯥꯡ ꯑꯣꯏꯔꯤꯉꯩꯗꯒꯤ ꯑꯩꯈꯣꯏ ꯗꯥꯛꯇꯔꯗ ꯌꯦꯡꯍꯟꯕꯗ ꯆꯥꯛꯀꯥꯟꯗꯅ ꯑꯝꯇ ꯍꯥꯏꯗꯤꯦ ꯅꯣꯏꯅ ꯍꯥꯏꯔꯤꯁꯦ ꯀꯩꯒꯤꯅꯣ ꯃꯌꯥꯝ ꯔꯛꯇꯁꯤꯅ ꯈꯟꯅꯕꯒ ꯌꯥꯎꯈ꯭ꯔꯅꯤ
ꯃꯅꯗꯕ ꯃꯣꯏ ꯆꯇꯟꯗ
ꯍꯣꯏ ꯃꯣꯏꯗꯤ ꯇꯥꯟ ꯆꯥꯕꯅꯤꯗ
ꯑꯗꯨꯅ
ꯗꯣꯛꯇꯔ ꯈꯔꯅ ꯑꯃꯨꯛꯀ ꯅꯣꯌꯥꯗ ꯂꯩꯕ ꯗꯣꯛꯇꯔꯗꯤ ꯂꯥꯏꯔꯤꯛ ꯍꯩꯇꯕ ꯗꯥꯛꯇꯔꯅꯤ ꯑꯗꯨꯅꯤ ꯑꯗꯥꯅꯤ ꯑꯍꯥꯡꯅꯤ ꯑꯗꯨꯝ ꯀꯪꯩ
ꯎꯝ ꯂꯠꯇ ꯌꯦꯅꯤꯒꯦ ꯌꯥꯃꯦ ꯀ ꯇꯦ ꯗꯨꯕ
ꯑꯗꯨꯝ ꯍꯧꯖꯤꯛꯀꯥꯟꯗꯤ ꯀꯅꯥꯝꯇ ꯀꯩꯅꯣ ꯇꯧ ꯌꯥꯗꯦꯗꯣ ꯗꯣꯛꯇꯔ ꯑꯣꯏꯒꯦꯔꯥ ꯑꯃ ꯑꯣꯏꯒꯦꯔꯥ ꯊꯥꯖꯕꯗꯣ ꯌꯥꯗ꯭ꯔꯦꯗ ꯄꯩꯁꯥꯒꯤ ꯂꯣꯏꯅꯃꯛ ꯄꯩꯁꯥ ꯌꯥꯎꯗꯗꯤ ꯌꯥꯗ
ꯎꯝ ꯑꯗꯨꯕꯨꯗꯤ ꯆꯨꯝꯕ
ꯍꯧꯖꯤꯛ ꯃꯅꯤꯄꯨꯔꯗ ꯀꯩꯅꯣꯗꯗꯤ ꯏꯔꯥꯡ ꯌꯨꯝꯗꯗꯤ ꯏꯔꯥꯡ ꯀꯃꯥꯏꯅ ꯇꯧꯒꯦ
ꯑꯁ ꯍꯃꯨ ꯍꯃꯨꯅꯤ
ꯎꯝ
ꯑꯃꯃꯨꯛ ꯀꯅꯤ ꯑꯃꯃꯨꯛ ꯇ ꯈꯒꯅꯤ ꯒꯃꯦꯒꯗꯗꯥꯗꯦꯗ ꯑꯉ ꯀ
ꯑ
ꯂꯥꯝꯗꯗꯁꯨ ꯆꯠꯄ ꯌꯥꯄ ꯅꯠꯇ꯭ꯔꯦ ꯍꯧꯖꯤꯗꯤ ꯑꯗꯨꯝ ꯍꯦꯛ ꯁꯣꯠꯇꯧꯈ꯭ꯔꯦꯅꯦ
ꯑ ꯍꯧꯖꯤꯛꯀꯥꯟꯗꯤ ꯌꯨꯝꯗ ꯊꯣꯛꯂꯛꯄꯁꯨ ꯍꯣꯏ ꯍꯧꯖꯤꯛꯀꯥꯟꯗꯤ ꯌꯨꯝ ꯊꯣꯛꯂꯛꯄ ꯑꯗꯨꯝ ꯑ ꯊꯣꯛꯅꯤꯡꯕ ꯃꯇꯝꯗ ꯊꯣꯛꯂꯛꯄꯗꯣ ꯌꯥꯗ꯭ꯔꯦ
ꯃꯔ
ꯑꯗꯨꯗꯤ ꯂꯥꯛꯄꯗꯣ ꯌꯥꯗ꯭ꯔꯕꯅꯤꯅ ꯑꯦꯄ꯭ꯂꯥꯏ ꯀꯑꯦ ꯍꯥꯏ ꯍꯟꯗꯛ ꯍꯟꯗꯛꯒꯤ ꯂꯨꯄꯥ ꯂꯤꯁꯤꯡ ꯀꯨꯟꯒꯨꯝꯕ ꯌꯥ ꯆꯪꯉꯅꯤ ꯆꯂꯣ ꯐꯪꯉꯤꯅ ꯁꯤꯈꯤꯠꯇ
ꯑꯗꯨ ꯑꯗꯨꯗꯤ ꯑꯗꯨ ꯑꯗꯨꯗꯤ
ꯃꯅꯤꯄꯨꯔꯗꯁꯨ ꯑꯗꯨꯝ ꯊꯕꯛ ꯇꯧꯕ ꯌꯨꯝꯗꯁꯨ ꯑꯗꯨꯝ ꯊꯕꯛ ꯇꯧꯕꯕꯨꯗꯤ ꯌꯥꯕ ꯑꯗꯨ ꯑꯣꯏꯇꯥꯔꯁꯨ ꯌꯨꯝ ꯌꯨꯝꯗ ꯊꯕꯛ ꯍꯥꯏꯗꯤ ꯑꯐꯕ ꯊꯕꯛ ꯅꯨꯡꯉꯥꯏꯕ ꯊꯣꯂꯣꯞ ꯈꯤꯇꯪ ꯆꯥꯎꯕ ꯊꯕꯛ ꯂꯩꯇꯦ
ꯑ
ꯃꯅꯤꯄꯨꯔ ꯌꯨꯝ ꯅꯗꯤ ꯌꯥꯎꯗꯤ